ꯀ
ꯎꯝ ꯀꯩꯗꯧꯔꯤꯅꯣ
ꯐꯝꯃꯤꯅꯦ
ꯑ
ꯀꯔꯤ ꯍꯥꯏꯕ ꯍꯥꯥ
ꯆꯥꯔꯦ ꯉꯁꯥꯏꯗꯒꯤ ꯆꯥꯛ ꯆꯥꯕ ꯂꯣꯏꯔꯦ ꯑꯦ ꯑꯩꯗꯤ ꯅꯪꯗꯤ ꯆꯥꯔꯕ ꯣ
ꯑꯥꯎ ꯑꯩ ꯆꯥꯔꯦ
ꯀꯔꯤꯒꯖꯉ
ꯌꯦꯅꯦ
ꯑꯣ ꯌꯦꯟꯕꯨ ꯍꯥꯎꯕꯅꯦ ꯍꯥꯥ ꯍꯥꯎꯗ ꯍꯥꯥ ꯇꯌꯦ ꯌꯦꯟ ꯊꯣꯡꯉ ꯇꯥꯏꯌꯦ ꯌꯦꯟ ꯊꯣꯡꯕ ꯀꯅꯥꯅ ꯊꯣꯡꯉꯤꯅꯣ
ꯍꯜꯂꯣ
ꯇꯌꯦ ꯇꯌꯦ ꯇꯌꯦ ꯍꯂ
ꯇꯥꯔꯕꯣ ꯅꯪꯗꯤ ꯈꯨꯝꯅꯤꯅ
ꯑꯩ ꯈꯨꯝꯃꯤꯗꯨꯗꯤ ꯅꯪꯅ ꯇꯥꯗ꯭ꯔꯒ
ꯀꯅꯥꯅꯣ ꯊꯣꯡꯕ꯭ꯔꯣ ꯍꯥꯏꯕ ꯌꯦꯟꯗꯨꯣ
ꯏꯆꯦꯟ ꯊꯣꯡꯕ
ꯎꯝ ꯃꯆꯇꯩ ꯅꯃ ꯍꯕꯣ
ꯍ
ꯎꯝ ꯁꯥ
ꯆꯥꯛ ꯑꯗꯨꯝ ꯍꯥꯞꯄ ꯂꯩ ꯑꯁ ꯍꯥ
ꯅꯪꯗꯤ ꯊꯣꯡꯕ ꯍꯩꯇꯕꯣ
ꯑꯩꯗꯤ ꯊꯣꯡꯅꯤꯡꯗꯦ ꯑꯩ
ꯑꯩ ꯀꯔꯤꯁꯤ ꯊꯕ
ꯀꯪꯗꯦ ꯔꯤ ꯑꯩꯗꯤꯗ ꯃ ꯤ ꯌꯥꯗꯣꯏꯅꯦ ꯇꯟꯕ ꯑꯃ ꯌꯥꯎꯕ
ꯍ
ꯅꯪꯗꯤ ꯀꯩ ꯏꯟꯖꯥꯡ ꯇꯥꯔꯒꯦ
ꯑꯩ ꯁꯧꯀ꯭ꯔꯤ ꯊꯣꯡꯕ ꯆꯥꯏ
ꯁꯧꯒ꯭ꯔꯤꯅ ꯍꯦꯟꯅ ꯍꯥꯎꯕꯅꯤꯅ
ꯍꯣꯏ ꯁꯕꯩꯅꯦ ꯑꯗꯨꯒ ꯑꯂꯨꯗꯣ ꯑꯂꯨ ꯉꯧꯕꯅꯦꯀꯣ ꯑꯗꯨꯒ ꯑꯂꯨ ꯉꯧꯕꯅꯦ ꯑꯗꯨꯒ ꯎꯝ ꯀꯩꯉꯒ ꯃꯔꯣ
ꯑꯣ ꯔꯣ ꯀꯅꯥꯅꯅꯤꯗ ꯁꯧꯒ꯭ꯔꯤꯒ ꯂꯨ ꯊꯣꯡꯉꯔ ꯃꯣꯏꯗꯨ ꯆꯞ ꯆꯥꯟꯅꯕꯅꯦꯕ
ꯎꯝ ꯆꯥꯛꯇꯣ ꯆꯥꯛ ꯆꯥꯕꯗꯨ ꯀꯣꯟꯅꯗꯕꯒꯤꯀꯣ
ꯑꯁ ꯌꯥꯝ ꯆꯥꯃ ꯑꯗꯨꯗ
ꯑꯌꯨꯛꯀꯤ ꯆꯥꯛ ꯑꯅꯤꯗ ꯈꯤꯇꯪꯅꯤꯕꯅꯦ ꯑꯩ ꯀꯩꯅꯣ ꯇꯧꯕꯒꯤꯅꯤꯗ ꯆꯥꯛ ꯎꯝ ꯂꯥꯑꯝꯕꯀꯣ ꯉꯁꯤꯗꯣ ꯑ ꯍꯌꯦꯡꯗꯤ ꯎꯇꯤ ꯆꯥꯔꯅꯤ ꯍꯌꯦꯡ ꯎꯠꯇꯤ ꯆꯥꯔꯅꯤ
ꯎꯗꯤ ꯊꯣꯡꯕ ꯍꯩꯕ꯭ꯔꯥ
ꯍꯣꯏ
ꯑꯩ ꯁꯥꯎꯔꯥ ꯃꯣꯏꯅꯥ ꯅꯪ ꯊꯉꯗꯤꯌꯦ
ꯍꯥꯎꯋꯦ ꯊꯥꯖꯗ꯭ꯔꯗꯤ ꯃꯤ ꯑꯇꯣꯞꯄꯗ ꯍꯪꯉꯨ ꯑꯩꯅ ꯊꯣꯡꯕ ꯃꯤ ꯌꯥꯝ ꯆꯥꯔꯕꯅꯤ
ꯑꯣ ꯀꯃꯥꯏꯅ ꯊꯝꯒꯦ ꯑꯗꯨꯗꯤ
ꯁꯨꯗꯤ ꯍꯝꯂꯑꯗ
ꯃꯇꯝ ꯌꯥꯝꯟ ꯆꯪꯗꯦꯅꯤꯗ
ꯗ ꯅꯈ ꯄꯤꯅꯦꯦ ꯍꯥꯥ
ꯃꯇꯝ ꯆꯪꯗ꯭ꯔꯕ ꯎꯠꯇꯤ ꯊꯣꯡꯗ
ꯃꯇꯝ ꯃꯤ ꯆꯅꯦ ꯍꯥꯎꯦ ꯍꯥꯎꯦꯕ ꯀꯣ
ꯎꯝ
ꯑꯗꯨ
ꯆꯥꯡꯁꯨ ꯌꯥꯝ ꯀꯥꯟꯅꯔ ꯎꯝ
ꯑꯣ ꯈꯤꯇꯪ ꯈꯤꯇꯪ ꯆꯥꯕꯅꯦ ꯎꯀꯤꯤꯅꯦ ꯌꯥꯝ ꯆꯥꯕ ꯌꯥꯗꯦꯀꯣ
ꯑꯩ ꯆꯥꯒꯗꯅꯤ ꯌꯥꯝ ꯆꯥꯗ
ꯑꯩ ꯌꯥꯝ ꯎꯇꯤ ꯌꯥꯝ ꯄꯥꯝꯃꯦꯕ ꯎꯇꯤ ꯊꯣꯡꯕꯁꯦ ꯁꯥ ꯊꯣꯡꯕꯗꯒꯤ ꯄꯥꯝꯃꯦꯕ
ꯑꯃ
ꯑꯗꯨꯒꯤ ꯌꯥꯝ ꯆꯥꯏ ꯑꯩꯗꯤ
ꯇꯤ ꯆꯥꯗꯔꯤꯅꯤ
ꯑꯗꯨ ꯑꯩꯅ ꯊꯣꯡꯕꯗꯤ ꯑꯗꯨꯝ ꯍꯥꯎꯋꯦ ꯅꯪ ꯑꯩ ꯊꯣꯡꯕ ꯍꯩꯔꯝꯃꯣꯏꯗ
ꯑꯁ ꯍꯩꯗꯤ ꯍꯩꯔꯑꯃꯦ ꯑꯗꯨ ꯍꯧꯖꯤꯛ ꯀꯌꯥ ꯍꯩꯇ꯭ꯔꯦꯅꯦ
ꯀꯔꯤ
ꯍꯗ ꯍꯩꯇ꯭ꯔꯤ
ꯉꯥ ꯊꯣꯡꯕꯗꯤ ꯍꯩꯕ꯭ꯔꯣ
ꯑꯣ ꯑꯗꯨꯗꯤ ꯍꯌꯦꯅ ꯑꯗꯨꯗꯗꯤ ꯑꯩ ꯊꯣꯡꯉꯅꯤ ꯅꯪ ꯆꯥꯔꯅꯤ ꯑꯁ ꯂꯣꯏꯔꯅꯤ ꯆꯥꯛꯀꯩ ꯃ ꯍꯥ
ꯑꯩ ꯉꯒ ꯆꯣ
ꯑ ꯑꯥꯎ
ꯑꯣ
ꯑꯩ ꯉꯥ ꯊꯣꯡꯕ ꯌꯥꯝ ꯍꯩꯔꯤꯅꯦ
ꯑꯗꯨꯗꯤ ꯆꯔ ꯑꯣꯏꯣꯏꯗ
ꯎ ꯊꯥꯎꯉꯒ ꯑꯁ ꯀꯩ ꯍꯥꯏꯁꯤꯔ ꯐꯗꯤꯒꯣꯝꯒ ꯇꯧ ꯑꯗꯨꯅ ꯀ
ꯎꯝ
ꯎꯝ ꯋꯥꯏꯊ꯭ꯔꯥꯒ ꯃꯥꯒꯤ ꯆꯕꯤꯗꯣ ꯋꯥꯏꯊ꯭ꯔꯥꯒ ꯊꯣꯡꯉꯗꯤ ꯑꯗꯨꯝ ꯕ ꯉꯥꯗꯤ ꯁꯤ ꯌꯥꯝ
ꯑ ꯍ ꯎꯅꯤꯀꯣ ꯍꯋꯥ ꯊ꯭ꯔ
ꯍꯏꯇꯥꯔꯒꯗꯤ ꯌꯥꯝ ꯀꯅꯩ
ꯍꯥꯎ ꯃꯣꯏ ꯆꯥꯔꯤꯀꯣ ꯉꯍꯥ ꯊꯣꯡꯕ ꯈꯛꯇꯅꯤꯗ ꯍꯥꯎꯉ ꯇꯣ ꯄꯦꯒꯤ ꯍꯥꯥꯎ ꯄꯦꯗ
ꯑꯣ
ꯇ ꯄ ꯁꯨ ꯑꯑꯣ
ꯍꯥꯎꯏꯅꯦ ꯑꯗꯨꯝ ꯉꯥꯗ ꯍꯦꯟꯅ ꯆꯠꯅꯩꯗ
ꯎꯝ
ꯑꯗꯨꯒꯤ ꯆꯥꯔꯝꯕꯣꯏꯅꯦ
ꯑꯩ ꯉ ꯌꯥꯝ ꯎꯝ ꯑꯩꯗꯤ ꯉꯥ ꯆꯥꯕ ꯉꯥ ꯌꯥꯝ ꯆꯥꯗꯦ ꯑꯩꯗꯤ
ꯑꯩꯗꯤ ꯉꯥ ꯆ ꯉꯥꯍꯩꯗꯤ ꯇꯜꯂꯦꯕ ꯁꯥꯒ ꯇꯝꯅꯕ ꯇꯋꯦꯕ ꯍꯥꯏꯗꯤ
ꯎꯝ ꯑꯁꯨꯣ
ꯎꯝ
ꯅꯁꯨ ꯍꯥꯥꯎ ꯍ ꯑꯩꯁꯨ ꯆꯥꯗꯦꯗ
ꯑ ꯀ ꯍꯥꯏꯕ꯭ꯔ ꯔꯧꯍ ꯍꯥꯏꯕ꯭ꯔꯥ ꯑꯗꯨ ꯉꯥꯗꯣ ꯈꯪꯕ꯭ꯔꯥ
ꯔꯧꯗꯤ ꯁꯥꯏ ꯑ ꯊꯨꯃ ꯃꯅꯥꯝ ꯅꯪꯅꯦ ꯑ
ꯍꯥꯥ ꯏꯁ ꯃꯈꯜ ꯑ
ꯃ ꯈꯥ
ꯑꯥ ꯇꯗ꯭ꯔꯦ
ꯉꯥꯁꯨ ꯃꯈꯜ ꯃꯈꯜ ꯌꯥꯝ ꯂꯩꯌꯦꯕ
ꯀꯔ ꯄꯨꯛꯂꯥꯎꯒ ꯍꯥꯏꯕ꯭ꯔꯥ ꯉꯝꯃꯨ ꯍꯥꯏꯕ꯭ꯔꯥ ꯑꯗꯨ ꯂꯩꯗꯅ
ꯎꯝ
ꯎꯝ
ꯑꯩꯅ ꯍꯥꯏꯔꯁꯤꯀꯣ ꯎ ꯎꯠꯇꯤ ꯊꯣꯡꯕ ꯑꯃ ꯉꯥ ꯊꯣꯡꯕ ꯑꯃꯀꯣ ꯁꯤꯡꯕꯨꯨ ꯑꯃ ꯑꯗꯨ ꯍꯥꯎꯒꯅꯤꯀꯣ ꯑꯗꯨꯗꯣ
ꯌꯥꯝ ꯃꯅꯨꯡꯗ
ꯑꯗꯨꯃꯥꯏꯅ ꯑꯗꯨꯃꯥꯏꯅ ꯆꯥꯕꯗꯣ ꯑꯩꯗꯤ ꯌꯥꯝ ꯄꯥꯝꯃꯦꯕ ꯍꯌꯦꯡ ꯑꯩꯀꯣ ꯎꯇꯤ ꯑꯃ ꯊꯣꯡꯒꯅꯤ ꯑꯗꯨꯒ ꯕꯣꯔꯥ ꯉꯧꯗꯣꯏꯅꯦ
ꯊꯣꯡꯉ ꯊꯃ ꯅꯁꯨ ꯉꯥꯎꯔꯣ
ꯑꯩꯗꯤ ꯑꯁ ꯍꯥꯏꯈꯤꯔꯕꯅꯤꯍꯦ ꯅꯣꯏꯗꯒꯤ ꯗꯤ ꯉꯆꯦ ꯑꯩꯈꯣꯏꯗꯤꯀꯣ ꯅꯠꯇꯦ ꯑꯩꯈꯣꯏꯒꯤ ꯃꯍꯩ ꯆꯠꯂꯕꯅꯤ
ꯆꯥꯛ ꯊꯣꯡꯕꯁꯨ ꯍꯩꯔꯦ ꯌꯦꯟꯁꯥꯡ ꯊꯣꯡꯕꯁꯨ ꯍꯩꯔꯦ ꯂꯣꯏ ꯍꯩꯔꯦꯗ ꯅꯪꯗꯤ
ꯍ
ꯎꯝ
ꯇ꯭ꯔ
ꯑ ꯅꯣꯡꯃ ꯃꯇꯝ ꯅꯤꯡꯉꯥꯏ ꯂꯥꯛꯀꯦ
ꯎꯝ ꯊꯗ ꯊꯉꯣꯗ ꯑꯩ
ꯑꯥꯎ ꯅꯪ ꯅꯪ ꯌꯦꯡꯕꯤꯒꯗꯕ
ꯑꯣ ꯑꯩꯕꯤꯔꯗꯕꯅꯤ ꯂꯅꯤꯁꯦ
ꯅꯪ ꯌꯦꯡꯕꯤꯗ꯭ꯔꯗꯤ ꯑꯩ ꯀꯃꯥꯏꯅ ꯊꯣꯡꯏꯤ
ꯎꯝ
ꯁꯤꯒ ꯌꯥꯂ ꯌꯥꯔꯣꯏꯗꯅ ꯆꯥꯕ ꯌꯥꯔꯣꯏꯕ ꯑꯗꯨꯗꯤ ꯅꯪꯗꯤ ꯈꯔ ꯍꯥꯏꯩꯕꯅꯤꯅ
ꯎꯝ ꯈꯪꯉꯦ ꯈꯪꯉꯦ ꯑꯗꯨꯗꯣ
ꯑꯩꯅ ꯀ ꯌꯦꯟꯖꯥꯡ ꯊꯣꯏꯗ ꯊꯣꯡꯉꯣꯏꯕ
ꯍꯥꯥ
ꯍꯡꯅ ꯀꯩ ꯍꯟꯖꯥꯡ ꯊꯣꯡꯗꯣꯏꯅꯣ
ꯍꯥꯥ
ꯎꯇꯤ
ꯄꯨꯤꯂꯣ
ꯑ ꯎ ꯎꯆꯤ
ꯎꯝ ꯑꯗꯨꯅ ꯍꯦꯔ
ꯍꯥꯥ
ꯅꯨꯄꯤꯅ ꯅꯨꯄꯤꯅ ꯁꯧꯒ꯭ꯔꯤꯦ ꯍꯌꯦꯡꯅ ꯎꯇꯤ
ꯃꯁꯤꯅ ꯁꯧꯒ꯭ꯔꯤ ꯍꯌꯦꯡ ꯎꯇꯤ ꯆꯅꯤꯡꯕꯣ
ꯑꯧ ꯆꯥꯅꯤꯡꯉꯦꯗꯤ ꯗꯤꯗꯤ ꯄꯥꯃꯦ
ꯑꯩꯁꯨ ꯑꯩ ꯅꯍꯥꯟꯁꯨ ꯆꯥꯏ ꯑꯩ ꯁꯧꯔꯦꯡꯁꯨ ꯆꯥꯒꯅꯤ
ꯇꯤ ꯊ ꯑ ꯀꯩ ꯍꯥꯏꯁꯤꯔꯥ ꯎꯝ ꯆꯥꯛ ꯆꯥꯗ꯭ꯔꯁꯨ ꯌꯥꯔꯦ ꯍꯧ ꯍꯧꯇꯤ ꯑꯗꯨꯝ ꯍꯦꯟꯖꯥꯡ ꯉꯥꯛꯇ ꯆꯥꯔ ꯌꯥꯏꯗ ꯀꯣ
ꯎꯝ ꯑꯣꯔꯁꯨ ꯑꯗꯨ ꯃꯥꯥꯏꯅ ꯆꯥꯅꯤꯡꯗꯦꯕ ꯑꯩꯗꯤ
ꯅꯗꯤ
ꯎꯝ ꯑꯩꯁ ꯍꯅꯤꯡꯒꯦ ꯕꯣꯔꯥ ꯑꯃ ꯕꯣꯔꯥ ꯑꯃ ꯉꯥꯎꯔꯦ ꯑ
ꯑ
ꯀ
ꯑꯥꯎ
ꯕꯣꯔꯥꯗꯣ ꯅꯥꯀꯨꯞꯄꯤ ꯕꯣꯔꯥ ꯉꯧꯔꯅꯤ ꯑꯗꯨꯒ ꯀꯩꯅꯣꯒ ꯆꯥꯔꯅꯤ ꯆꯥꯛꯀ ꯃꯣꯔꯣꯛ ꯅꯦꯛꯂꯅꯤ ꯍꯋꯥꯏꯖꯥꯔꯗꯣ ꯅꯪꯅ ꯑꯗꯨꯝ ꯍꯥꯏꯕꯗꯣ ꯀꯋꯥꯥꯏꯖꯗꯣ
ꯀ ꯇꯅꯅꯅꯦ
ꯃꯣꯔꯣꯛꯀ ꯃꯠꯃꯤꯅꯥꯥꯏ
ꯑꯔꯅꯤꯗꯥ
ꯀꯔꯤ ꯍꯥꯏꯔꯕ
ꯍꯧꯔꯅꯤ ꯍꯥꯏꯕ
ꯑ
ꯎꯝ ꯎꯝ ꯎꯝ
ꯀꯦ
ꯀꯔ ꯀꯥꯏ ꯆꯒꯦ ꯉꯆꯦ
ꯉꯁꯤ ꯀꯆꯦꯠ ꯆꯠꯂ ꯀ
ꯎꯝ
ꯄꯨꯁ ꯆ ꯆꯄ ꯆꯂ
ꯁꯔ ꯇꯅꯤ ꯂꯉ ꯀꯔꯄ ꯂꯩ
ꯑꯣ ꯋꯥ ꯋꯥ
ꯑꯥꯎꯂꯤꯕꯤꯅꯦ
ꯑꯣ ꯊ ꯃꯇꯝꯗꯀꯣ
ꯎꯝ
ꯎ ꯍꯧꯖꯤꯛ ꯅꯨꯄꯤ ꯑꯅꯤ ꯂꯩꯕ ꯅꯨꯄꯤ ꯑꯅꯤ ꯍꯥꯏꯔꯤꯁꯦ ꯃꯣꯏ ꯑꯅꯤꯁꯦ ꯎꯝ ꯀꯥꯏꯅꯣꯅꯦꯕ ꯎꯝ ꯃꯆꯤꯟ ꯃꯅꯥꯎ ꯀꯣ
ꯑ
ꯇꯥꯄꯥ
ꯇꯥꯔꯦ ꯇꯥꯔꯦ
ꯃꯆꯤꯟ ꯃꯅꯥꯎꯅꯦꯕꯀꯣ ꯃꯆꯤꯟ ꯃꯅꯥꯎꯁꯦ ꯑꯃꯅ ꯎꯝ ꯑꯍꯟ ꯑꯃꯅ ꯑꯉꯥꯡ ꯑꯗꯨꯗ ꯃꯃꯥ ꯃꯃꯥꯁꯨ
ꯑꯣꯏ ꯎꯝ
ꯃꯄꯥꯗꯤ ꯁꯤꯈ꯭ꯔꯦꯕꯀꯣ
ꯎꯝ
ꯑꯗꯨꯗꯦ ꯎꯝ ꯃꯥ ꯍꯧꯖꯤꯛꯀꯤ ꯎ ꯀꯩꯅꯣ ꯇꯧꯔ ꯁꯔ ꯔꯍꯤꯇꯔꯅꯤ
ꯑꯥ ꯍꯩꯇ꯭ꯔꯦꯁꯁꯨ ꯀꯥꯏꯗꯦꯗ ꯑꯩ ꯍꯩꯕꯗꯣ ꯑꯗꯨꯝ ꯑꯃꯨꯛ ꯅꯍꯥꯟꯊꯣꯛꯛꯑꯣꯗ
ꯍꯧꯖꯤꯛ ꯎ ꯃꯄꯥꯗꯨꯅ ꯂꯧꯔꯛꯄ ꯎꯝ ꯅꯨꯄꯤꯁꯦ
ꯎ
ꯎꯝ ꯀꯩꯅꯣꯁꯦ ꯐꯠꯇꯕꯒꯤꯀꯣ ꯃꯆꯥ ꯑꯁꯦꯡꯕ ꯅꯠꯇꯕꯅꯤꯅ ꯎꯝ ꯑ ꯑꯣꯏ ꯎꯝ ꯃꯃꯥ ꯃꯆꯥ ꯑꯁꯦꯡꯕ ꯅꯠꯇꯕꯒꯤ ꯃꯃꯥꯗꯣ ꯃꯥꯅ ꯍꯥꯠꯇꯣꯛꯄꯤꯕ ꯑꯗꯨꯒꯤ ꯍꯥꯠꯇꯣꯛꯑꯒꯀꯣ ꯎꯝ ꯃꯃꯥꯗꯣ ꯃꯃꯥ ꯑꯅꯤ ꯑꯣꯏꯕꯀꯣ ꯑꯃꯅ ꯑꯐꯕ ꯑꯃꯅ ꯐꯠꯇꯕ
ꯎꯝ
ꯑꯃꯅ ꯐꯠꯇꯕꯒꯤ ꯃꯅꯀꯣ ꯎꯝ ꯀꯜꯂꯛꯄꯒꯤꯀꯣ ꯍꯥꯠꯇꯣꯛꯄꯤꯕ
ꯑ ꯉꯉꯥꯏꯕ ꯂꯥꯛ
ꯑꯩꯒꯤ ꯋꯥꯔꯤꯁꯦ ꯅꯪ ꯦꯟ ꯇꯥꯔꯝꯃꯣꯅꯦ